ꯇꯥꯕ꯭ꯔꯣ ꯇꯥꯕ꯭ꯔꯣ
ꯇꯥꯏꯌꯦ ꯇꯥꯏꯌꯦ
ꯅꯨꯡꯉꯥꯏꯔꯤꯕꯣ
ꯍꯣꯏ ꯅꯨꯡꯉꯥꯏ
ꯁꯨꯡꯇꯧ ꯇꯧꯔꯛꯇꯦ ꯀꯩꯒꯤꯔꯣ
ꯇꯧꯔꯛꯑꯦ ꯑꯩꯉꯣꯟꯗꯗꯤ ꯔꯤꯡ ꯆꯠꯈ꯭ꯔꯕꯅꯦ ꯅꯪ ꯄꯥꯏꯈꯠꯇꯦ ꯑꯗꯨꯒ ꯑꯩꯒꯤ ꯇꯥꯛꯁꯇꯣ ꯑꯩꯒꯤꯗꯣ ꯌꯥꯗ꯭ꯔꯦ
ꯑꯣ ꯅꯪ ꯁꯨꯃꯥꯏꯅ ꯍꯥꯏꯕꯗꯨꯣ ꯏꯁꯣꯏ ꯁꯣꯏꯌꯦꯗ
ꯍꯣꯏ ꯑꯁ ꯅꯪꯁꯨ ꯍꯪꯕꯩꯅꯦ ꯍꯪꯒꯗꯅꯗꯤ
ꯀꯥꯎꯕꯩꯅꯤꯅꯦ ꯆꯥꯔꯕꯣ
ꯆꯥꯗ꯭ꯔꯤ ꯍꯧꯒꯠꯄꯗ ꯎꯝ
ꯍꯧꯒꯠꯄꯕꯇꯪ ꯉꯥꯏꯔꯤ ꯑꯣ ꯑꯩꯉꯣꯟꯗꯁꯨ ꯍꯪꯂꯛꯑꯣ
ꯅꯪꯗꯤ ꯆꯥꯔꯕꯣ ꯆꯔꯝꯃꯅꯤ ꯇꯥ
ꯑꯩꯗꯤ ꯆꯥꯔꯖ ꯂꯣꯏꯔꯒ ꯑꯃꯨꯛ ꯆꯥꯛ ꯆꯥꯕ ꯂꯣꯏꯔꯒ ꯑꯃꯨꯛ ꯑꯃꯨꯛ ꯇꯧ ꯂꯩꯕꯤꯅꯦ
ꯆꯥ
ꯅꯣꯏꯗꯤ ꯆꯔꯆ ꯆꯠꯇ꯭ꯔꯦ
ꯑꯩꯗꯤ ꯉꯁꯤꯗꯤ ꯆꯠꯇ꯭ꯔ ꯑꯩ ꯍꯣꯔꯦꯟ ꯅꯨꯡꯊꯤꯟꯗ ꯑꯣꯏꯅ ꯆꯠꯂꯅꯤ
ꯈꯪꯉꯦꯅꯦ ꯅꯪ ꯉꯁꯤ ꯈꯛꯇ ꯅꯠꯇꯦ ꯅꯪ ꯅꯨꯡꯇꯤꯒꯤ ꯆꯠꯇꯦ ꯅꯪ
ꯑꯌꯨꯀꯤꯁꯦ ꯆꯠꯄ ꯉꯝꯗꯦ ꯑꯗꯨꯒꯤꯅꯦ ꯀꯟ ꯉꯟꯃꯟꯗ ꯊꯦꯡ ꯊꯦꯡꯅ ꯇꯨꯝꯕꯅꯤꯅꯀꯣ
ꯍꯣꯏꯣꯏ
ꯑꯗꯨꯗꯒꯤ ꯅꯨꯡꯊꯤꯤꯟꯒ
ꯅꯪꯗꯤ ꯀꯌꯥꯝ ꯑꯍꯟ ꯑꯣꯏꯔꯤꯒꯦ
ꯌꯥꯝ
ꯀꯣꯂ ꯁ꯭ꯀꯨꯜꯒꯨꯝꯕ ꯀꯥꯕ ꯂꯣꯏꯦꯔꯕꯣ
ꯍꯣꯏ ꯁ꯭ꯀꯨꯜꯗꯤ ꯀꯥꯕ ꯂꯣꯏꯔꯦ ꯀꯣꯂꯦꯖꯇꯤ ꯀꯥꯔꯤ
ꯑ
ꯅꯣꯏ ꯀꯔꯤꯃꯊꯦꯜ ꯂꯧꯞ ꯆꯔꯒꯦ
ꯃꯁꯤꯁꯤꯁꯦ ꯑ ꯁꯧꯒꯔꯤ ꯑꯃꯒꯀꯣ ꯕꯤꯟꯁ ꯕꯤꯟꯁꯀꯤ ꯃꯅꯥꯗꯣ ꯑꯗꯨ ꯑꯗꯨ ꯆꯝꯄꯨꯠ ꯆꯥꯏ
ꯑꯆꯥꯆꯥ ꯌꯥꯝ ꯍꯥꯎꯇꯦꯅ ꯁꯥꯗꯤ ꯂꯩꯇꯦ
ꯍꯥꯥ
ꯁꯥꯗꯤ ꯂꯩꯇꯦ
ꯑꯁ ꯂꯩꯇꯦ ꯑꯁ ꯏꯟꯖꯥꯡ ꯍꯥꯎꯃꯟꯗꯕꯩꯀꯣ ꯑꯩꯁꯦ ꯌꯥ ꯔꯤ
ꯑꯩ ꯑꯣꯏꯔꯗꯤ ꯆꯪꯉꯔꯣꯏꯗ ꯅꯣꯏꯒꯤ ꯌꯦꯟꯁꯥꯡꯗꯣ
ꯑꯁ ꯅꯪꯗꯨ ꯀꯩꯗꯧꯔꯤꯅꯣ ꯇꯨꯝꯃꯨꯔꯣ ꯅꯪ ꯈꯣꯟꯖꯦꯜꯗꯣ
ꯍꯣꯏ
ꯁꯅꯪ ꯈꯣꯟꯖꯦꯜꯗꯣ ꯌꯥꯝ ꯐꯖꯩꯌꯦ
ꯀꯗꯥꯏ ꯂꯩꯗꯣ
ꯀꯔꯤ ꯀꯔꯤ ꯀꯔꯤ ꯆꯥꯕ꯭ꯔꯅ
ꯑꯁ ꯆꯥꯛ ꯆꯥꯕꯩꯅꯦ
ꯆꯁ ꯅꯪ ꯉꯁꯛꯇ ꯌꯥꯝ ꯐꯖꯔꯝꯗꯧ ꯃꯥꯜꯂꯤꯅꯦ
ꯑꯩꯍꯄꯥꯏꯔꯤꯅꯗ
ꯅꯪꯗꯤ ꯀꯔꯤ ꯀꯔꯤ ꯊꯕꯛ ꯇꯧꯕ꯭ꯔꯣ ꯐ꯭ꯔꯤꯗ ꯑꯗꯨꯝ ꯂꯩ ꯑꯗꯨꯝ ꯂꯩꯕ꯭ꯔꯣ
ꯍꯣꯏ ꯐ꯭ꯔꯤꯗ ꯑꯗꯨꯝ ꯂꯩꯌꯦ ꯑꯗꯨꯒ ꯃꯔꯛ ꯃꯔꯛꯇ ꯑꯉꯥꯡ ꯂꯥꯏꯔꯤꯛ ꯇꯝꯕ ꯑꯗꯨꯒꯨꯝꯕ ꯉꯥꯛ ꯅꯪꯗ ꯑꯗꯨꯒ ꯑꯩꯅ ꯇꯧꯒꯗꯧꯕ ꯀꯣꯂꯦꯖ ꯆꯠꯄ
ꯑꯣ ꯌꯥꯝ ꯌꯥꯝ ꯐꯩꯅꯦ ꯅꯪꯗꯤ ꯍꯣꯠꯅꯕ ꯀꯟꯕ ꯏꯅꯥꯎꯅꯨꯄꯤꯅꯤꯅꯦ ꯑꯗꯨꯗꯤ
ꯍꯣꯏ ꯑꯣꯏꯔꯝꯅꯤ
ꯍꯪꯐꯝ ꯉꯥꯏꯣ ꯑꯇꯩ ꯀꯩ ꯍꯥꯏꯅꯤ ꯉꯁꯤꯗꯤ ꯀꯩꯀꯩ ꯇꯧꯅꯤ
ꯑꯁꯤꯗꯤ ꯑꯗꯨꯝ ꯂꯩꯅꯤ ꯀꯩꯁꯨ ꯁꯟꯗꯦꯅꯤꯅ ꯁꯟꯗꯦ ꯅꯣꯡꯃꯥꯏꯖꯤꯡꯅꯤꯅ ꯀꯣ
ꯑꯥ
ꯍꯌꯦꯡ ꯑꯃꯨꯛ ꯊꯧꯔꯗꯤ ꯂꯧ ꯆꯠꯄꯒꯨꯝꯕ
ꯎꯝ ꯑꯠꯆꯥ ꯑꯗꯨꯗꯤ ꯅꯪ ꯅꯪꯉꯔꯣꯏꯅꯦ ꯑꯃꯃꯣ
ꯑꯩꯁꯦ ꯀꯩꯅꯣ ꯅꯨꯡꯊꯤꯟꯗꯒꯨꯝꯕꯀꯣ
ꯑꯥ
ꯑꯗꯨ ꯃꯇꯝꯗꯗꯤ ꯅꯪꯒꯅꯤ
ꯆꯥꯎ
ꯑꯗꯨꯒ ꯑꯌꯨꯛ ꯍꯧꯒꯠꯂꯛꯄꯗꯀꯣ ꯑꯗꯨ ꯑꯄꯥ ꯁꯤꯛꯁ ꯇꯨ ꯇꯔꯨꯛ ꯄꯨꯡ ꯇꯔꯨꯛ ꯑꯗꯨꯗꯒꯤ ꯄꯨꯡ ꯑꯗ ꯅꯤꯄꯥꯜ ꯐꯥꯎꯗꯤꯗꯤ ꯌꯥꯒꯅꯤ
ꯑꯆꯥ ꯑ ꯑꯗꯨꯗꯤ ꯑꯩ ꯍꯧꯒꯠꯈꯤꯔꯣꯏꯅꯦ
ꯑꯁ ꯑꯗ ꯅꯤꯡꯅꯤꯄꯟꯒꯤ ꯇꯔꯥ ꯑꯗꯨꯋꯥꯏꯗꯒꯤ ꯄꯨꯡ ꯑꯍꯨꯝꯐꯥꯎ ꯑꯃꯨꯛ ꯅꯪꯉꯣꯏꯗꯕ
ꯑꯣ
ꯍꯧꯖꯤꯛꯇꯤ ꯂ ꯃꯇꯝꯅꯤꯅꯀꯣ ꯂꯧ ꯆꯠ ꯇꯗꯤ ꯌꯥꯗꯕ
ꯍꯣꯏ ꯑꯣꯏꯔꯝꯅꯤ ꯅꯪꯁꯨ ꯊꯕꯛ ꯌꯥꯝ ꯀꯜꯂꯤꯅ
ꯍꯣꯏ ꯑꯁ ꯌꯥꯝ ꯀꯜꯂꯦ ꯑꯩꯗꯤ ꯊꯕꯛ ꯀꯜꯂꯦ ꯑꯩꯗꯤ ꯌꯥꯝꯅ ꯏ
ꯆꯥꯣ ꯑꯗꯨ ꯑꯣꯏꯔꯅꯤ ꯌꯥꯝ ꯆꯥ ꯍꯟꯁꯥꯡ ꯍꯥꯎꯗ꯭ꯔꯁꯨ ꯅꯠꯇ꯭ꯔꯗꯤ ꯁꯣꯟꯅꯤꯌꯦ ꯂꯝꯕꯤ ꯇꯪꯈꯥꯏꯗ ꯂꯩꯍꯧꯗꯅ
ꯑꯥ ꯅꯪꯗꯤ ꯉꯔꯥꯡꯗ ꯄꯨꯡ ꯀꯌꯥꯗ ꯇꯨꯝꯒꯦ
ꯑꯩ ꯉꯔꯥꯡ ꯊꯦꯡꯅ ꯇꯨꯝꯃꯦ ꯕꯥꯔꯣ ꯕꯥꯔꯣ ꯍꯦꯜꯂꯝ ꯃꯥꯜꯂꯦ ꯑꯃ ꯇꯥꯔꯝꯗꯥꯏꯗꯀꯣ ꯊꯨꯝꯃꯦ
ꯕꯧ ꯌꯦꯡꯗ꯭ꯔꯦ
ꯑꯧ ꯑꯩ ꯌꯦꯡꯗ꯭ꯔꯦ ꯌꯦꯡꯗꯤ ꯌꯦꯡꯅꯤꯡꯕꯅꯦ ꯐ꯭ꯔꯥꯟꯁꯀꯤꯗꯣ
ꯑꯁ ꯑꯩꯗꯤ ꯉꯔꯥꯡꯗꯣ ꯑꯁ ꯇꯨꯝꯗꯕꯤꯗ ꯕꯣ ꯑꯗꯨꯝ ꯌꯦꯡꯉꯦ ꯑꯁ
ꯑꯁ
ꯌꯥꯝ ꯐꯖꯩꯌꯦ ꯌꯥꯝ ꯐꯖꯩ ꯏꯃꯣ ꯌꯥꯝ ꯐꯩꯌꯦ
ꯎꯝ ꯀꯅꯥꯈꯣꯏ
ꯎꯝ ꯀꯩꯅꯣ ꯈꯣꯏꯗꯣ ꯌꯥꯝ ꯍꯩꯕ ꯈꯣꯏꯗꯣ
ꯑꯣ ꯄꯨꯡ ꯑꯃ ꯑꯅꯤꯗ ꯁꯥꯟꯅꯕ ꯈꯣꯏꯗꯣꯏꯔꯣ
ꯍꯣꯏ ꯅꯪꯁꯨ ꯭ꯦꯟꯟ ꯇꯥꯏꯀꯣ
ꯍꯣꯏ ꯑꯗꯨꯗꯤ ꯍꯥꯏꯕ ꯌꯥꯏ ꯍꯥꯏꯕꯅꯤ
ꯍꯥꯏꯕꯤ ꯌꯥꯏ ꯍꯥꯏꯕ꯭ꯔꯥ ꯑꯩꯅ ꯉꯔꯥꯡꯗꯣ ꯑꯩ ꯑꯗꯨꯝ ꯍꯥꯏꯕ ꯃꯤ ꯑꯃꯅ ꯑꯗꯨꯝ ꯍꯥꯏꯒꯅꯨ ꯑꯗꯨꯝ ꯍꯥꯏꯒꯅꯨ ꯍꯥꯏꯕꯀꯣ
ꯑꯥ
ꯑꯗꯨꯒꯤ ꯑꯩꯅ ꯎ ꯀꯤꯕ ꯑꯗꯨꯒꯤ ꯍꯥꯏꯗꯕꯅꯤꯗ
ꯑꯣ ꯏꯃꯥꯟꯅꯕꯅꯗꯤ ꯑꯩꯉꯣꯟꯗ ꯑꯗꯨ ꯑꯐꯥꯎꯕꯒꯨꯝꯕꯒꯤꯗꯤꯀꯣ ꯑꯗꯨꯒꯨꯝꯕꯗꯤ ꯀꯩꯝ ꯇꯧꯗꯦ ꯍꯥꯏ ꯑꯗꯨꯕꯨ ꯀꯅꯥ ꯈꯪ ꯁꯦꯐ ꯇꯧꯅꯕ ꯍꯥꯏꯔꯔꯣꯏꯁꯦ
ꯎꯝ
ꯑꯩꯅ ꯂꯥꯜꯂꯁꯨ ꯅꯪꯒꯤ ꯅꯨꯡꯉꯥꯏꯔꯣꯏ ꯑꯗꯨꯒꯤꯀꯣ
ꯅꯪꯗꯣ ꯑꯩꯒꯤ ꯑꯩꯒꯤ ꯅꯝꯕꯔꯗꯨꯣ ꯀꯩꯅꯣ ꯇꯧꯕ꯭ꯔꯥ ꯁꯇꯦꯠ ꯁ꯭ꯇꯦꯇꯁ ꯀꯨꯝꯕ ꯌꯦꯡꯕ ꯌꯥꯅꯕ ꯇꯧꯕ꯭ꯔꯥ
ꯎꯝ ꯇꯧꯗꯦ
ꯇꯧꯗꯦ
ꯍꯣꯏ
ꯇꯧꯔꯣꯏꯗ꯭ꯔꯥ
ꯍꯣꯏ
ꯇꯧꯔꯣꯏꯗ꯭ꯔꯥ
ꯍꯔ
ꯇꯎ
ꯁꯤ ꯀꯩ ꯊꯧꯅꯅꯨꯡ ꯍꯥꯏꯥꯏꯅ ꯅꯪ
ꯈꯪꯅꯕꯗꯤ ꯌꯥꯏꯅ ꯑꯗꯨꯝ ꯇꯁꯀꯨꯝꯕ ꯅꯪꯒꯤ ꯑꯗꯨꯝ ꯌꯦꯡꯕꯗꯣ ꯅꯨꯡꯉꯥꯏꯌꯦꯕ
ꯑꯣ ꯍꯣꯏ ꯑꯁ ꯑꯩꯗꯤ ꯌꯥꯝ ꯊꯥꯒꯠꯇꯦꯗ ꯑꯗꯨꯒꯨꯝꯕ
ꯍꯣꯏ ꯑꯗꯨ ꯑꯣꯏꯔꯁꯨ ꯃꯤ ꯃꯤ ꯑꯣꯏꯕꯅꯤꯅ ꯅꯣꯡꯃꯗꯤ ꯁꯣꯏꯗꯅ ꯠ ꯀꯅꯤꯗꯅ
ꯍ
ꯑꯗꯨꯅꯦꯕ ꯑꯩꯗꯤ ꯑꯁ ꯅꯪꯅ ꯑꯗꯨꯝ ꯇꯧꯔꯛꯄ ꯃꯇꯝꯗ ꯑꯩꯗꯤ ꯑꯗꯨꯝ ꯇꯧꯔꯕꯅꯦ
ꯑ
ꯊꯜꯂꯑꯅꯤ ꯅꯣꯏꯗꯤ ꯀꯩ ꯂꯧ ꯁꯒꯦ
ꯑꯩꯈꯣꯏꯗꯤ ꯄꯦꯗꯤꯐꯤꯜ ꯑꯁꯅ ꯆꯥꯈꯤ
ꯑꯣ ꯆꯥ ꯀꯦ ꯀꯣ ꯑꯩꯈꯣꯏꯁꯨ ꯑꯩꯈꯣꯏ ꯂꯣꯟ ꯅꯠꯇꯕꯅꯤꯅ ꯈꯔ ꯋꯥꯕꯅꯦ ꯉꯥꯡ
ꯑ ꯑꯁ ꯑꯗꯨꯝ ꯀ ꯃꯔꯛ ꯃꯔꯛ ꯃꯔꯛꯇꯗꯤꯀꯣ ꯁꯣꯏꯕꯗꯤ ꯌꯥꯎꯋꯦꯕ ꯑꯗꯣ ꯑꯁ ꯇꯝꯃꯤꯅꯦ ꯑꯩꯁꯨ ꯁꯤ ꯍꯞꯇꯥ ꯑꯃꯒꯨꯝꯕ ꯁꯔꯤꯗꯤꯀꯣ ꯌꯥꯝꯅ ꯊꯨꯅ ꯍꯩꯌꯦ
ꯑꯠꯆꯥ ꯍꯣꯏ ꯐꯠꯇꯕ ꯍꯥꯏꯗ꯭ꯔꯗꯤ ꯌꯥꯔꯦꯗ
ꯑꯩꯈꯣꯏ ꯑꯗꯨꯝ ꯀꯣ ꯑꯗꯨꯝ ꯋꯥꯔꯤꯗꯨ ꯅꯨꯡꯇꯤꯒꯤ ꯁꯥꯟꯅꯥꯗꯕꯅꯤꯅꯀꯣ
ꯍꯣꯏ ꯎꯝ ꯑꯁ ꯅꯨꯡꯁꯥ ꯁꯥꯕ꯭ꯔꯣ ꯅꯣꯏꯗꯤ ꯑꯣꯔ ꯅꯣꯡꯆꯨ
ꯅꯣꯡ ꯆꯨꯒꯦ ꯆꯨꯋꯦ ꯅꯣꯡꯃ ꯈꯔ ꯈꯔ ꯇꯥꯏꯑ
ꯑꯣ ꯀꯇꯥꯑ
ꯅꯣꯏꯇ
ꯑꯩꯈꯣꯏꯁꯨ ꯅꯣꯡ ꯃꯪꯉꯦ
ꯑꯣ ꯑꯗꯨꯗꯤ ꯇꯨꯝꯕ ꯅꯨꯡꯉꯥꯏꯔꯝꯒꯅꯤ ꯎꯝ
ꯑꯗꯨꯕꯨ ꯅꯣꯡꯗꯤ ꯆꯨꯗꯕꯅꯤꯅ ꯌꯥꯝ ꯅꯨꯡꯉꯥꯏꯕꯗꯤ ꯅꯠꯇꯦ ꯑꯗꯨꯕꯨ ꯋꯦꯗꯔ ꯏꯪꯕꯅꯤꯅꯀꯣ
ꯎꯝ
ꯅꯨꯡꯉꯥꯏꯌꯦ ꯑꯗꯨꯕꯨꯗꯤ ꯎꯝ ꯅꯣꯏꯗꯤ ꯄꯨꯜꯂꯣꯏꯗ꯭ꯔꯣ ꯅꯃꯥꯟꯅꯕꯤ ꯅꯃꯥꯟꯅꯕꯈꯣꯏꯒ
ꯍꯦꯟ ꯀꯩꯅꯣ ꯂꯣꯏꯔꯀꯥꯟꯗ ꯁꯤꯡꯖꯨꯒꯨꯝꯕ ꯆꯥꯕ ꯆꯠꯀꯅꯤ ꯑꯩꯈꯣꯏ ꯑꯩꯈꯣꯏ ꯎ ꯏꯃꯥꯟꯅꯕꯁꯤꯡꯒꯀꯣ
ꯑꯥ ꯑꯁ ꯌꯥꯝ ꯅꯨꯡꯉꯥꯏꯅꯦ ꯅꯣꯏ
ꯗꯤ ꯑꯁ ꯊꯕꯛꯁꯨꯨ ꯇꯧꯕ ꯌꯥꯗꯕꯅꯤꯅꯀꯣ ꯌꯥꯝ ꯂꯩꯕ ꯅꯨꯡꯉꯥꯏꯇꯦꯕ ꯄꯨꯟꯗ꯭ꯔꯗꯤ ꯅꯨꯡꯉꯥꯏꯇꯕ ꯑꯃꯨꯛ
ꯃꯆꯥ ꯌꯥꯝ ꯐꯥꯏꯅ ꯑꯩꯈꯣꯏꯗꯤ ꯂꯧ ꯆꯠꯇꯕꯅꯤꯅꯀꯣ ꯑꯗꯨꯝ ꯄꯨꯅꯤꯡꯕ ꯃꯇꯝꯗ ꯄꯨꯜꯂꯦꯗ ꯑꯗꯣ ꯑꯩ ꯑꯩꯅ ꯈꯟꯕ ꯉꯁꯤꯁꯨ ꯄꯨꯟꯁꯦꯗꯤ ꯍꯥꯏꯕꯅꯦ ꯏꯔꯣꯏꯕ ꯆꯠꯁꯦ ꯍꯥꯏꯕꯅꯦ ꯆꯠꯇꯣꯏ ꯃꯥꯟꯗꯦ ꯑꯩ ꯈ꯭ꯋꯥꯡ ꯌꯥꯝ ꯅꯥꯏ
ꯀꯥꯏꯗ
ꯑꯥ ꯏꯔꯣꯏꯕꯗꯨꯔꯣ
ꯍꯣꯏ
ꯑꯁ ꯑꯩꯈꯣꯏꯗꯤ ꯇꯨꯔꯦꯜꯒꯨꯝꯕ ꯂꯩꯇꯦꯗ ꯑꯗꯨꯒꯤ ꯊꯑꯣꯏꯅ ꯃꯣꯏꯅ ꯏꯁꯤꯡ ꯁꯦꯝꯕꯗꯣ ꯑꯗꯨꯒꯨꯝꯕꯅ ꯆꯠꯇꯣꯏꯅꯦ
ꯅꯣꯏꯗꯤ ꯀꯤꯗ꯭ꯔꯣ ꯁꯨꯃꯥꯏꯅ ꯏꯔꯣꯏꯕꯁꯦ
ꯑꯁ ꯑꯩꯗꯤ ꯆꯪꯗꯦꯍꯦ ꯂꯦꯞꯄ ꯉꯥꯛꯇꯪꯅꯦꯍꯦ
ꯑꯁ ꯅꯪꯗꯣ ꯑꯁ ꯏꯔꯣꯏꯕ ꯍꯩꯗꯤ ꯌꯥꯝ ꯄꯛꯆꯒꯅꯤ ꯅꯪꯗꯣ
ꯍꯨꯡ ꯍꯨꯡ ꯍ ꯏꯔꯣꯏꯕ ꯍꯩꯇ꯭ꯔꯕꯅꯤꯅ ꯑꯗꯨꯝ ꯏꯁꯤꯡ ꯃꯅꯨꯡꯗ ꯂꯦꯞꯄꯒꯗ ꯆꯣꯛ ꯆꯠꯊꯣꯛ ꯆꯠꯁꯤꯟ ꯇꯧꯕꯅ ꯉꯥ
ꯑꯩꯈꯣꯏꯁꯨ ꯍꯥꯟꯅ ꯈꯔ ꯑꯉꯥꯡ ꯑꯣꯏꯔꯤꯉꯩꯗꯀꯣ ꯂꯧꯗ ꯑꯗꯨꯝ ꯏꯔꯣꯏꯕ ꯃꯐꯝ ꯂꯩꯌꯦꯕ
ꯑꯥ
ꯑꯗꯨꯝ ꯆꯜꯂꯤ ꯑꯗꯨ ꯑꯗꯨꯒꯤ ꯃꯐꯝꯗꯨꯗꯤ ꯑꯥ ꯎꯝ ꯐꯠꯇꯕ ꯍꯥꯏꯇꯥꯔꯦ ꯑꯗꯨꯑꯣꯏꯔꯁꯨ ꯑꯩꯈꯣꯏꯒꯤ ꯑꯉꯥꯡ ꯑꯣꯏꯕꯅꯤꯅꯀꯣ ꯑꯗꯨꯝ ꯆꯠꯂꯦꯕ
ꯎꯝ ꯆꯥꯎ
ꯎꯝ ꯎꯝ ꯇꯥꯕ꯭ꯔꯣ ꯍꯜꯂꯣ
ꯇꯥꯏꯌꯦ
ꯂꯧꯁꯤꯟꯕ ꯉꯝꯗꯕ ꯌꯦꯟ ꯈꯣꯟꯇ ꯇꯥꯏꯗꯥ ꯌꯦꯟꯅꯥꯎ ꯃꯈꯣꯟ ꯇꯥꯏꯌꯦ
ꯑꯩꯉꯣꯟꯗꯩꯔꯣ ꯍꯥ ꯍ ꯍ ꯍ ꯍ ꯍꯍ ꯖꯥ ꯖꯥ ꯂꯤꯗꯥ ꯍꯨꯡ ꯍ ꯍꯨꯡ ꯍꯨꯡ ꯍꯨꯡ ꯍꯨꯡ ꯃꯊꯛꯇ ꯂꯩꯌꯦ ꯑꯗꯨꯒꯤꯅꯤ
ꯑꯣ ꯍ ꯍ ꯍ ꯍ ꯑꯣ ꯍ ꯍ ꯍ
ꯑꯦ
ꯀꯅꯥ ꯀꯅꯥ ꯂꯩꯒꯦ
ꯑꯩ ꯏꯊꯟꯇ ꯂꯩꯌꯦ ꯍꯧꯖꯤꯛ ꯑꯗꯨ ꯏꯃꯥ ꯍꯣꯏꯁꯨ ꯂꯩꯌꯦꯗ
ꯑꯣ ꯆꯥꯛꯇꯤ ꯀꯅꯥꯅ ꯊꯣꯡꯈ꯭ꯔꯦ
ꯑ ꯆꯥꯛꯇꯤ ꯏꯃꯥꯅ ꯊꯣꯡꯈ꯭ꯔꯦ
ꯑꯁ ꯅꯃꯥꯅ ꯊꯣꯡꯕꯗꯣ ꯎꯝ ꯍꯥꯏꯔꯣ
ꯅꯨꯡꯉꯥꯏꯅ ꯊꯝꯕꯤꯕꯅꯤꯅ ꯀꯣ ꯈꯔ ꯏꯟꯁꯥꯡꯒꯨꯝꯕꯗꯤ ꯊꯣꯡꯍꯟꯗꯣꯏ ꯏ ꯍꯥ ꯍꯥ ꯍꯥꯍ
ꯃꯥꯅ ꯅꯣꯏ ꯃꯃꯥꯅ ꯆꯥꯛ ꯏꯟꯖꯥꯡ ꯊꯣꯡꯕꯗꯣ ꯌꯥꯝ ꯀꯥꯎꯔꯝꯅꯤꯀꯣ
ꯍꯥꯎꯇꯦ ꯃꯥꯏ ꯈꯨꯠ ꯌꯥꯝ ꯍꯥꯎꯇꯦ
ꯅꯪꯗꯤ ꯐꯖꯅ ꯆꯥꯔꯝꯗꯧ ꯃꯥꯜꯂꯦ
ꯆꯥꯗꯦ ꯀꯪ ꯀꯪꯕꯅ ꯀꯪꯕꯅ ꯂꯣꯏꯔꯕꯖꯥꯠꯅꯤ ꯑꯩꯗꯤ ꯆꯥꯛ ꯆꯥꯒꯟꯗꯕꯩ
ꯍꯌꯦꯡꯗꯤ ꯀꯔꯤ ꯀꯔꯤ ꯇꯧꯔꯅꯤ
ꯍꯌꯦꯡꯁꯦ ꯆꯠꯊꯣꯛꯅꯤꯡꯉꯥꯏ ꯂꯩꯌꯦ
ꯆꯠꯊꯣꯛꯅꯤꯡꯉꯥꯏ ꯂꯩꯌꯦ
ꯀ꯭ꯋꯥ
ꯑ ꯅꯨꯡꯉꯥꯏꯅꯦ ꯅꯪꯗꯤ
ꯑꯁ ꯆꯠꯊꯣꯛꯄ ꯍꯥꯏꯕꯨ ꯍꯔꯥꯎꯅꯤꯉꯥꯏ ꯆꯠꯊꯣꯛꯄ ꯅꯠꯇꯦꯗ ꯊꯕꯛꯀꯤ ꯆꯠ
ꯑꯣ ꯊꯕꯛꯀꯤ ꯑꯁ ꯑꯩꯁꯨ ꯊꯕꯛꯀꯤ ꯆꯠꯊꯣꯡꯅꯤꯡꯉꯥꯏ ꯂꯩꯕ ꯅꯤꯅꯦꯁ ꯑꯗꯨꯕꯨ ꯂꯧꯁꯦ ꯑꯗꯨꯝ ꯐꯔꯛ ꯇꯥꯔꯒ ꯑꯗꯨꯝ ꯂꯩꯔꯤꯅꯦ ꯑꯩꯁꯦ
ꯆꯥꯛꯍꯧꯕꯕꯨ ꯑꯩꯗꯤ ꯆꯠꯂꯨꯕ ꯊꯦꯡꯗ꯭ꯔꯤꯀꯥꯟꯗ ꯑꯩꯗꯤ ꯍꯌꯦꯡꯅ ꯂꯣꯏꯕ ꯅꯨꯃꯤꯠ ꯑꯣꯏꯕꯅꯤꯅꯀꯣ ꯎꯄꯥꯏ ꯂꯩꯇꯦ ꯆꯠꯇ꯭ꯔꯗꯤ
ꯑꯣ ꯑꯩꯒꯤꯁꯨ ꯂꯣꯏꯔꯝꯒꯅꯤ ꯑꯩꯁꯨ ꯑꯃꯨꯛ ꯄꯥꯎꯁꯨ ꯑꯃꯨꯛ ꯂꯧꯗ꯭ꯔꯦꯀꯣꯪ